ꯍꯜꯂꯣ ꯇꯥꯏꯌꯦ
ꯇꯨꯝꯈ꯭ꯔꯕ꯭ꯔꯣ
ꯇꯨꯝꯗꯤꯌꯦ ꯑꯩꯗꯣ ꯐꯣꯟꯗꯣ ꯁ꯭ꯇꯣꯔꯦꯖꯇꯣ ꯄꯤꯛ ꯊꯜꯂꯕ ꯑꯗꯨꯒꯤ ꯀꯟꯅ ꯀꯛꯏꯌꯦ ꯋꯥꯠꯆꯞ ꯆꯪꯕ ꯌꯥꯗ꯭ꯔꯤꯕ
ꯑꯣꯝ
ꯅꯪꯗꯤ ꯇꯨꯝꯈ꯭ꯔꯕ꯭ꯔꯣ
ꯑꯩꯁꯨ ꯇꯨꯝꯗ꯭ꯔꯤꯌꯦ ꯑꯗꯨꯝ ꯐꯝꯃꯤꯌꯦ ꯔꯤꯜꯁ ꯌꯦꯡꯉꯒ
ꯑꯗꯨ ꯅꯪ ꯋꯥ ꯌꯥꯝꯅ ꯇꯞꯅ ꯉꯥꯡꯉꯤꯗꯣ ꯃꯤ ꯂꯩꯕꯒꯤꯔꯣ
ꯇꯥꯕ꯭ꯔꯣ
ꯇꯥꯏꯌꯦ ꯇꯥꯕꯗꯤ ꯐꯖꯅ
ꯇꯞꯅꯤ ꯉꯥꯏꯒꯤꯗꯣ ꯀꯩꯒꯤꯅꯣ ꯍꯪꯕ
ꯑꯩꯒꯤ ꯃꯤ ꯂꯩꯕꯗꯨ ꯗꯤꯁꯇꯔꯕ ꯇꯧꯒꯗ꯭ꯔꯥ ꯍꯥꯏꯅ ꯑꯩꯅ ꯇꯞꯅ ꯉꯥꯡꯖꯕꯅꯤ
ꯑꯣꯈꯦ ꯑꯗꯨꯗꯤ ꯌꯥꯝꯅ ꯕꯦꯔꯤꯒꯨꯠ ꯇꯥꯔꯦ
ꯎꯝ ꯇꯥꯔꯗꯤ ꯌꯥꯔꯕ ꯅꯠꯇ꯭ꯔꯥ
ꯌꯦꯁ
ꯑꯥ ꯑꯥ ꯍꯌꯦꯡꯗꯣ
ꯎꯝ
ꯅꯪꯒꯤ ꯏꯁꯩꯗꯣ ꯂꯣꯏꯔꯒꯥ ꯕꯣꯕꯥ ꯊꯛꯄ ꯂꯣꯏꯔꯒ ꯅꯣꯏ ꯀꯩꯅꯣꯅ ꯕꯤꯁꯥꯜ ꯆꯪꯖꯦ ꯍꯥꯏꯌꯦ
ꯕꯤꯁꯥꯜꯗ
ꯍꯣꯏ
ꯑꯩꯗꯤ ꯌꯨꯝꯗ ꯍꯟꯒꯥꯗꯣꯏꯅꯦ ꯑꯗꯨꯒꯥ
ꯎꯝ ꯑꯗꯨ ꯅꯪ ꯆꯠꯈ꯭ꯔꯣꯅꯣ ꯑꯗꯨꯕꯨ ꯕꯤꯁꯥꯜ ꯆꯪꯃꯤꯟꯅꯔꯒꯥ ꯅꯪ ꯆꯠ ꯈ꯭ꯔꯣ ꯑꯗꯨꯒ ꯑꯈꯣꯏꯅ ꯍꯣꯁꯇꯦꯜꯗꯥ ꯍꯜꯂꯅꯤꯅ ꯌꯥꯗ꯭ꯔꯣ
ꯕꯤꯁꯥꯜꯗꯣ ꯅꯣꯏ ꯆꯪꯍꯧꯔꯣꯅꯦ ꯑꯩ ꯆꯪꯉꯔꯣꯏꯒꯦꯅꯦ ꯅꯠꯇ꯭ꯔꯥꯗꯤ ꯌꯥꯔꯔꯣꯏꯅꯦ ꯑꯩꯗꯣ ꯈꯣꯏ ꯏꯃꯥꯟꯅꯕꯤ ꯊꯧꯕꯥꯜ ꯂꯣꯝꯗꯒꯤꯒꯥ ꯂꯥꯛꯃꯤꯟꯅꯗꯣꯏꯅꯦꯕ ꯏꯆꯦꯖꯤꯡꯒꯥ ꯗꯤꯄꯥꯔꯠꯃꯦꯟ ꯂꯥꯛꯄꯗꯣ ꯃꯣꯏꯒꯥ ꯂꯥꯛꯇꯣꯏꯅꯤꯅ ꯃꯣꯏꯒꯥ ꯃꯣꯏꯒꯥ ꯍꯟꯃꯤꯟꯅꯗ꯭ꯔꯥꯗꯤ ꯀꯔꯝꯅ ꯇꯧꯒꯦꯔꯥ
ꯎꯝ ꯌꯥꯏꯌꯦ ꯑꯗꯨꯁꯨ ꯑꯗꯨ ꯊꯛꯑꯒꯥ ꯍꯥꯏꯃꯤꯟꯅꯈ꯭ꯔꯥꯅꯀꯣ
ꯍꯣꯏ ꯊꯛꯄꯗꯣ ꯅꯪꯉꯒꯥꯅ ꯊꯛꯑꯖꯦ ꯅꯪꯗ꯭ꯔꯥꯗꯤ ꯈꯪꯗꯤꯌꯦ ꯑꯩꯖꯨ
ꯏꯁꯩꯕꯨꯗꯤ ꯄꯨꯡ ꯀꯌꯥ ꯍꯧꯕ꯭ꯔꯣ
ꯏꯁꯩꯗꯣ ꯄꯨꯡ
ꯄꯨꯡ ꯕꯥꯔꯣ ꯎꯝ ꯕꯥꯔꯣ ꯃꯈꯥꯏ ꯑꯗꯨꯋꯥꯏꯗꯅꯦ ꯍꯥꯏꯕ ꯃꯥꯜꯂꯦ
ꯌꯥꯝ ꯉꯜꯂꯦ ꯅꯪꯁꯨ ꯁꯛꯀꯥꯗ꯭ꯔꯥ
ꯑꯩꯗꯤ ꯁꯛꯑꯣꯏꯌꯦ
ꯁꯛꯑꯣꯒ ꯍꯥꯏꯔꯛꯇ꯭ꯔꯣ
ꯍꯥꯢꯔꯛꯇꯤꯌꯦ
ꯀꯩꯒꯤꯅꯣ
ꯈꯪꯗꯤꯌꯦ
ꯁꯛꯄꯤꯒꯦ ꯍꯥꯏꯌꯣ ꯃꯣꯏꯅ ꯍꯥꯏꯗ꯭ꯔꯥꯖꯨ ꯅꯪꯅ
ꯎꯝ ꯁꯛꯄꯤꯒꯦꯅ
ꯑꯩꯒꯤ ꯀꯩꯅꯣꯗꯣ ꯐꯤꯌꯔꯋꯦꯜꯗꯣ ꯁꯛꯄ ꯂꯥꯛꯀꯦꯔꯣ ꯅꯪ ꯄꯩꯁꯥ ꯄꯤꯗ꯭ꯔꯥꯥꯁꯨ ꯑꯗꯨꯝ ꯂꯥꯛꯑꯣ ꯄꯩꯁꯥ ꯄꯤꯗ꯭ꯔꯖꯨ ꯁ꯭ꯄꯦꯁꯤꯑꯦꯜ ꯑꯦꯄꯦꯔꯦꯟꯁꯇꯥ ꯍꯥꯞꯄꯤꯒꯦ
ꯏꯀꯥꯏꯖꯩꯌꯦ
ꯏꯀꯥꯏꯖꯒꯥꯅꯨ ꯃꯤꯅ ꯈꯪꯉꯒꯥꯅ ꯍꯦꯟꯅ ꯅꯨꯡꯉꯥꯏꯇ꯭ꯔꯣ ꯅꯪꯒꯤ ꯄ꯭ꯂꯦꯠꯐꯣꯝꯗꯣ ꯍꯦꯟꯅ ꯆꯥꯎꯅꯕ
ꯇꯜꯂꯦ
ꯎꯝ ꯌꯥꯗ꯭ꯔꯦꯗ ꯅꯪꯁꯤꯗꯤ ꯄꯩꯁꯥ ꯄꯤꯗ꯭ꯔꯖꯨ ꯌꯥꯏꯅ ꯑꯗꯨꯝ ꯅꯪꯒꯤ ꯑꯦꯁꯇꯥꯕ꯭ꯂꯤꯁ ꯑꯩ ꯂꯩꯀꯣ ꯀꯥꯏꯅ ꯇꯧꯅꯕ
ꯌꯥꯏꯌꯦ ꯑꯗꯨ ꯏꯀꯥꯏꯖꯩꯌꯦ
ꯎꯝ ꯑꯩꯈꯣꯏ ꯃꯤꯗꯤ ꯄꯤꯛꯄꯅꯦ ꯃꯤ ꯌꯥꯝꯗꯕꯅꯦ ꯑꯩꯈꯣꯏꯗꯤ
ꯍꯣꯏ
ꯑꯗꯨꯒꯤ ꯁꯛꯄ ꯂꯥꯛꯑꯣ ꯅꯪꯒꯤ ꯅꯪꯒꯤ ꯁꯦꯟꯅꯖꯒꯦ ꯅꯪꯕꯨ ꯏꯊꯥꯅꯨꯡꯗ ꯑꯗꯨꯒꯤꯗꯨ ꯅꯪꯅ ꯁꯛꯄ ꯂꯥꯛꯄꯤꯒꯅꯤ ꯏ
ꯍꯨꯝ ꯑꯩꯅ ꯂꯥꯛꯄꯤꯔꯣꯏ
ꯅꯣꯢꯒꯤ ꯆꯤꯆꯦ ꯏꯕꯥꯅꯤꯅ ꯍꯥꯏꯕꯤꯔꯝꯒꯅꯤ ꯍꯥꯏꯕꯤꯔꯝꯀꯅꯤ ꯑꯣꯐꯤꯁꯇ
ꯑꯩꯅ ꯂꯥꯛꯄꯤꯔꯣꯏ
ꯂꯥꯛꯄꯤꯒꯅꯤ ꯅꯪꯒꯤ ꯃꯤꯡ ꯍꯥꯄꯝꯃꯒ ꯂꯥꯛꯇ꯭ꯔꯗꯤ__ ꯃꯥꯏ ꯌꯣꯟꯒꯦ ꯍꯥꯏꯔꯣꯕ ꯎꯝ
ꯎꯝ ꯁꯨꯛ ꯂꯥꯛ ꯂꯥꯛꯄꯤꯔꯣꯏ
ꯂꯥꯛꯄꯤꯒꯅꯤ ꯅꯪꯅ ꯑꯩꯅ ꯃꯟꯇ꯭ꯔꯥ ꯁꯣꯟꯖꯜꯂꯅꯤ ꯅꯪ ꯍꯜꯂꯛꯑꯒ
ꯑꯩꯅꯦ ꯂꯥꯛꯄꯤꯔꯣꯢꯌꯦ ꯁꯨꯛꯂꯥꯛ
ꯎꯝ ꯅꯪ ꯑꯗꯨꯗꯤ ꯅꯩ ꯑꯦꯛꯖꯥꯝ ꯍꯧꯔꯀꯥꯟꯗ ꯑꯣꯏꯅ ꯂꯥꯛꯇꯣꯏꯔꯣ
ꯅꯣ ꯑꯩ ꯀꯩꯅꯣꯗ ꯂꯥꯛꯀꯅꯤ ꯎꯝ
ꯑꯥ ꯗꯦꯠ ꯁꯤꯛꯁꯇꯤꯟꯗꯣ ꯑꯗꯨ ꯂꯣꯏꯔꯒ ꯂꯥꯛꯀꯅꯤꯌꯦ ꯑꯩꯅ ꯂꯣꯛꯇꯥꯛꯇ ꯆꯠꯀꯅꯤ ꯍꯥꯏꯕꯗꯣ ꯑꯗꯨ ꯂꯣꯏꯔꯒ ꯂꯥꯛꯀꯅꯤꯌꯦ ꯑꯩꯗꯣ
ꯗ꯭ꯔꯦꯁ ꯈꯔ ꯄꯨꯔꯛꯎꯀꯣ
ꯄꯨꯔꯛꯀꯦꯀꯣ
ꯎꯝ ꯄꯨꯔꯛꯎꯀꯣ
ꯄꯨꯔꯛꯀꯦꯀꯣ
ꯑꯁꯦꯡꯕꯗꯤ ꯅꯣꯏ ꯅꯃꯥꯟꯅꯕꯤ ꯑꯃꯗꯣ ꯕꯥꯥꯃꯣꯟ ꯅꯨꯄꯤ ꯑꯃ ꯈꯪꯅꯕ ꯂꯩꯌꯦꯕꯀꯣ
ꯎꯝ
ꯑꯗ ꯃꯥꯖꯦ ꯀꯥꯡ ꯀꯧꯔꯛꯄꯖꯦ ꯃꯥꯅ ꯀꯥꯡꯖꯦ ꯃꯌꯨꯝꯗ ꯆꯠꯇꯕꯤꯗ ꯍꯧꯖꯤꯛ ꯑꯦꯝ ꯌꯨꯒꯤ ꯄꯥꯛ ꯑꯃ ꯂꯩꯇ꯭ꯔꯥ
ꯎꯝ
ꯏꯁꯤꯡꯒꯤ ꯄꯥꯛ ꯂꯩꯕꯗꯣ ꯑꯗꯨꯗ ꯑꯣꯏꯅ ꯇꯧꯔꯖꯦ ꯃꯥꯅ ꯍꯥꯏꯔꯛꯑꯦ ꯑꯗꯨꯒꯤ ꯅꯨꯄꯤꯗꯨꯅ ꯍꯥꯏꯔꯛꯑꯕꯅꯤꯅ ꯃꯣꯏꯁꯨ ꯇꯜꯂꯤ ꯈꯣꯠꯂꯤꯗꯣ ꯍꯥꯏꯕ ꯌꯥꯗ꯭ꯔꯦꯗꯅ ꯑꯗꯨꯒꯤ ꯈꯪꯗꯤ ꯀꯗꯥꯏꯗ ꯇꯧꯔꯝꯒꯗ꯭ꯔꯥ
ꯑꯗꯨꯗꯤ ꯃꯣꯏꯗꯨꯁꯨ ꯌꯥꯏꯌꯦ ꯃꯣꯏꯗꯣ ꯃꯤꯅ ꯆꯥꯁꯦ ꯍꯥꯏꯔꯗꯤ ꯆꯥꯒꯗꯕꯅꯦ
ꯎꯝ ꯎꯝ ꯃꯤꯗꯨꯅ ꯍꯥꯏꯔꯤꯕ ꯃꯐꯝꯗ ꯆꯠꯀꯗꯕꯅꯤ ꯅꯠꯇ꯭ꯔꯥ
ꯃꯥꯅꯦ ꯃꯥꯅꯦ ꯃꯤꯅ ꯄꯤꯌꯥꯗꯣꯏꯅꯤꯅ ꯅꯠꯇ꯭ꯔꯥ
ꯎꯝ ꯑꯗꯨꯒꯤ ꯑꯁꯦꯡꯕꯗꯤ ꯃꯥꯅ ꯃꯌꯨꯝꯗ ꯂꯥꯛꯑꯣ ꯀꯥꯏꯅ ꯍꯥꯏꯔꯝꯃꯗꯤ ꯀꯦꯔꯒ ꯆꯠꯇ꯭ꯔꯥ
ꯎꯝ
ꯑꯗꯨꯒꯤ ꯇꯧꯅꯕ ꯍꯥꯏꯗꯨꯅ ꯅꯣꯏ ꯅꯃꯥꯟꯅꯕ__ ꯑꯩ ꯃꯣꯏ ꯃꯆꯦꯗ ꯐꯅꯦꯛꯁꯤ ꯅꯤꯔꯝꯃꯅꯤꯕ ꯀꯣ ꯑꯗꯨꯒ ꯃꯥꯒꯤ ꯃꯃꯥꯟꯅꯕꯤꯗꯨꯅ ꯀꯔꯤꯝ ꯍꯥꯏꯔꯛꯇ꯭ꯔꯕꯒꯤ ꯑꯃꯨꯛꯀ ꯂꯧꯗ꯭ꯔꯦ ꯑꯗꯨ ꯑꯗꯨꯝ ꯄꯨꯔꯛꯍꯟꯗ꯭ꯔꯦ ꯉꯁꯤ ꯃꯣꯏ ꯃꯥꯒ
ꯑꯗꯣ ꯑꯩꯈꯣꯏ ꯅ ꯀꯥꯡ ꯃꯅꯨꯡꯗ ꯀꯩꯅꯣꯗ ꯆꯠꯁꯤꯔꯣ ꯒꯣꯕꯤꯟꯗꯗ ꯐꯅꯦꯛ ꯁꯦꯠꯂꯒ ꯂꯥꯏ ꯈꯨꯔꯨꯝꯕ ꯆꯠꯂꯨꯁꯤꯔꯣ ꯀꯥꯡ ꯅꯨꯃꯤꯠꯇ ꯅꯠꯇ꯭ꯔꯁꯨ ꯀꯥꯡ ꯑꯍꯥꯎ ꯀꯥꯡ ꯃꯅꯨꯡꯗ ꯆꯠꯂꯁꯦ ꯑꯗꯨꯝ
ꯀꯥꯡꯁꯦ ꯀꯩꯗꯧꯉꯩ ꯂꯣꯏꯒꯦ
ꯈꯪꯗꯦ ꯂꯣꯏꯕ ꯃꯇꯝ ꯋꯥꯠꯂꯝ ꯋꯥꯠꯂꯤꯕꯅꯦ ꯑꯗꯨꯝ ꯇꯧꯕꯅꯦ
ꯌꯥꯏꯅ ꯅꯪ ꯍꯜꯂꯛꯑꯒ ꯆꯠꯁꯤꯅ
ꯌꯦꯁ ꯑꯩ ꯍꯜꯂꯛꯑꯒ ꯆꯠꯀꯅꯤ
ꯎꯝ ꯅꯪ ꯍꯜꯂꯛꯑꯒ ꯌꯦꯡꯉꯨꯁꯦ ꯑꯗꯣ ꯃꯤ ꯑ ꯀꯔꯤꯅꯣ ꯀꯩꯅꯣꯗꯤ ꯀꯔꯤꯝ ꯂꯩꯇꯅ ꯀꯃꯥꯏꯅ ꯆꯠꯀꯅꯤ
ꯀꯩ
ꯗ꯭ꯔꯦꯁꯁꯨ ꯂꯩꯇꯅ ꯀꯩ ꯁꯦꯠꯂꯒ ꯆꯠ
ꯗ꯭ꯔꯦꯁ ꯄꯨꯔꯛꯀꯅꯤ ꯌꯨꯝꯗꯒꯤ ꯑꯗꯒꯤ ꯅꯥꯚꯌꯥꯒꯤꯁꯨ ꯄꯨꯍꯟꯒꯅꯤ ꯁꯣꯔꯤ ꯐꯣꯔꯤ ꯅꯦꯃ ꯎꯝ ꯍꯥꯡ ꯍꯥꯡ
ꯍꯥꯡ ꯍꯥꯡ ꯄꯨ ꯎꯝ ꯕꯍꯨꯕꯂꯤꯗ ꯎꯝ ꯕꯍꯨꯕꯂꯤ ꯑꯃꯗꯨꯗꯁꯨ ꯄꯨꯍꯟꯒꯅꯤ ꯑꯗꯨ ꯃꯥꯅꯗꯤ ꯍꯣꯏ ꯑꯥ ꯄꯣꯍꯟꯕꯗꯨ ꯀꯣꯟꯅ ꯑꯃꯨꯛꯀ ꯀꯃꯥꯏ ꯍꯥꯏꯒꯗ꯭ꯔꯥ ꯁꯤꯁ ꯎꯝ ꯍꯥꯞꯇꯕꯤꯗ ꯑꯗꯨꯝ ꯊꯝꯃꯅꯤ ꯃꯣꯏ ꯃꯆꯦꯖꯨ ꯃꯧ ꯑꯣꯜꯂꯕꯅꯤꯅ ꯗꯔꯀꯥꯔ ꯇꯥꯔꯛꯀꯅꯤꯗꯅ ꯐꯅꯦꯛ ꯐꯤꯒ ꯀꯩꯀꯥꯗꯣ ꯑꯗꯨꯒꯤ ꯀꯨꯏꯅ ꯊꯝꯅꯤꯡꯗꯦ ꯍꯥꯏꯕꯅꯦꯕ ꯃꯥꯅ
ꯑꯦ ꯀꯥꯡ ꯃꯅꯨꯡ ꯈꯛꯇꯅꯤ ꯀꯩꯅꯣ ꯑꯇꯣꯞꯄ ꯃꯇꯝꯗꯗꯤ ꯊꯝꯃꯣꯏꯌꯦ ꯀꯥꯡ ꯃꯅꯨꯡꯒꯤ ꯈꯤꯇꯪ ꯄꯨꯍꯜꯂꯛꯑꯣꯅ ꯍꯥꯏꯒꯨꯋꯣ ꯑꯗꯨꯝ ꯑꯗꯨꯝ ꯈꯟꯅꯔꯖꯦ ꯑꯈꯣꯏꯒꯩ
ꯎꯝ ꯀ꯭ꯔꯨꯞꯇ ꯉꯥꯡ
ꯅꯪꯒꯤ ꯅꯃꯥꯟꯅꯕꯤ ꯑꯃꯗꯣ ꯐꯣꯟ ꯇꯧꯕꯒ ꯄꯥꯏꯗꯦ ꯃꯥ ꯀꯩꯗꯧꯈ꯭ꯔꯒꯦ
ꯈꯪꯗꯦ ꯃꯥ ꯆꯥꯛ ꯂꯥꯝꯃꯦ ꯍꯥꯏꯌꯦ ꯉꯁꯥꯏꯗꯣ ꯏꯕꯥꯅꯤ ꯆꯥꯛ ꯆꯥꯝꯕꯗꯣ ꯑꯣꯛꯇ꯭ꯔꯕꯖꯥꯠꯅꯦ ꯃꯥꯕꯨꯖꯣ
ꯎꯝ
ꯑꯗꯨꯒꯤ ꯃꯥꯒꯤ ꯑꯩꯅ ꯑꯥꯝ ꯑꯥ ꯀꯃꯥꯏꯅ ꯍꯥꯏꯒ꯭ꯔꯥ ꯋꯥꯇꯤꯟ ꯋꯥꯇꯤꯟ ꯅꯍꯥꯟ ꯑꯩꯅ ꯄꯤ ꯍꯥꯏꯗ꯭ꯔꯥ ꯎꯝ ꯑꯗꯣ ꯋꯥꯇꯤꯟꯗꯣ ꯃꯥꯒꯤ ꯀꯥꯗ ꯂꯩꯍꯧꯋꯦꯕꯀꯣ ꯑꯗꯣ ꯃꯥꯁꯤ ꯆꯥꯒꯦꯅ ꯇꯧꯔꯒ ꯉꯁꯥꯏꯗꯣ ꯀꯣꯜ ꯇꯧꯕꯅꯤꯅ ꯀꯣꯜ ꯇꯧꯔꯗꯤ ꯆꯥꯕ ꯀꯥꯟꯗ ꯃꯈꯣꯟ ꯊꯣꯛꯄꯗꯣ ꯅꯨꯡꯉꯥꯏꯇꯦ ꯀꯦꯗꯅ ꯃꯥꯖꯦ ꯆꯥꯗꯅ ꯑꯗꯨꯝ ꯂꯦꯞꯍꯧꯕꯅꯦꯕꯀꯣ ꯉꯁꯥꯏꯗꯣ ꯑꯗꯨ ꯆꯥꯔꯝꯕꯖꯨ ꯌꯥꯏ ꯍꯧꯖꯤꯛ
ꯑꯗꯨꯏꯅꯦ ꯑꯩꯅ ꯀꯣꯠ ꯂꯧꯕ ꯄꯥꯏꯗ꯭ꯔꯤꯁꯦ ꯋꯥꯇꯤꯟ ꯁꯥꯕꯒꯤꯔꯥ
ꯎꯝ ꯋꯥꯇꯤꯟ ꯆꯥꯕꯒꯤ ꯃꯥꯅꯖꯨ ꯍꯥꯏꯅꯤ ꯑꯩꯖꯨ ꯑꯣꯛ ꯑꯝꯗꯗꯤ ꯑꯆꯥꯕꯣꯠ ꯆꯥꯕ ꯂꯥꯛꯑꯣ ꯍꯥꯏꯌꯦ
ꯃꯥꯅ ꯁꯤ ꯐꯨꯗ ꯒ꯭ꯔꯦꯇꯔ ꯄꯤꯖꯒꯅꯤ ꯍꯥꯏꯗꯥꯏ
ꯎꯝ ꯄꯤꯖꯒꯅꯤ ꯃꯥꯒꯤ ꯀꯩꯅꯣꯗꯣ ꯃꯥꯒꯤ ꯄꯩꯁꯥꯗꯣ ꯀꯗꯥꯏ ꯃꯟꯗꯦꯗ- ꯐ꯭ꯔꯥꯏꯗꯦꯗ ꯆꯪꯉꯛꯑꯅꯤ ꯅꯠꯇ꯭ꯔꯥ ꯉꯥꯛꯇ ꯂꯩꯔꯒ ꯆꯪꯉꯛꯑꯅꯤ ꯀꯨꯏꯔꯔꯣꯏꯌꯦ
ꯃꯥ ꯆꯥꯉꯛꯈ꯭ꯔꯕꯅꯦ ꯄꯩꯁꯥ
ꯀꯨꯟꯗꯨꯔꯣ ꯑꯁꯦꯡꯕ
ꯎꯝ
ꯀꯨꯟꯗꯨꯗꯤ ꯆꯪꯕ ꯍꯥꯏꯗꯤꯌꯦ
ꯆꯪ ꯈꯔꯕꯅꯤꯍꯦ
ꯀꯨꯟꯗꯨ ꯆꯪꯗ꯭ꯔꯤꯌꯦ ꯑꯗꯨ ꯅꯍꯥꯟ ꯂꯤ ꯑꯥ ꯑꯃ ꯆꯪꯕꯗꯣ ꯑꯗꯨꯒꯤꯗꯣ ꯃꯥꯗꯣ ꯃꯥꯒꯤꯗꯣ ꯆꯪꯉꯛꯇꯦꯅ ꯍꯥꯏꯕ ꯃꯥꯅ
ꯑꯗꯨꯁꯨ ꯆꯪꯉꯛꯈ꯭ꯔꯕꯅꯦ ꯑꯃ ꯆꯪꯉꯛꯇꯦ ꯍꯥꯏꯕꯗꯣ ꯑꯗꯨꯁꯨ ꯆꯪꯉꯛꯈ꯭ꯔꯕꯅꯦ
ꯑꯗꯨꯗꯤ ꯌꯥꯔꯦꯅ ꯀꯩꯅꯣ ꯆꯠꯁꯦ ꯍꯌꯦꯡ ꯄꯨꯟ ꯍꯌꯦꯡ ꯄꯨꯟꯅ ꯆꯠꯄ ꯌꯥ ꯑꯗꯨꯕꯨꯗꯤ ꯍꯌꯦꯡ ꯃꯤ ꯌꯥꯎꯔꯗꯤ ꯐꯔꯛ ꯇꯥꯏ ꯑꯃꯨꯛ
ꯌꯥꯔꯣꯏ ꯍꯌꯦꯡ ꯆꯠꯄ ꯌꯥꯔꯣꯏ ꯑꯩ ꯑꯗ ꯂꯥꯛꯑꯀꯥꯟꯗ ꯆꯠꯁꯤ ꯐꯖꯅ
ꯅꯠꯇꯦ ꯅꯠꯇꯦ ꯀꯩꯅꯣ ꯆꯠꯄꯒ ꯅꯨꯃꯤꯠꯇꯒꯤ ꯆꯠꯄ ꯌꯥꯅꯤꯌꯦ ꯗ꯭ꯔꯦ ꯆꯠꯄ ꯅꯨꯃꯤꯠꯇꯨꯅ ꯆꯠꯄ ꯌꯥꯅꯤꯌꯦ
ꯎꯝ ꯀꯥꯡꯒꯤ ꯆꯠꯄꯗꯨꯗ
ꯎꯝ
ꯑꯗꯨ ꯅꯠꯇ꯭ꯔꯁꯨ ꯌꯥꯅꯤ ꯑꯇꯣꯞꯄ ꯗ꯭ꯔꯦꯁ ꯁꯦꯠꯂꯒ ꯐꯖꯅ ꯈꯣꯡꯒ꯭ꯔꯥꯎ ꯅꯨꯡꯒ꯭ꯔꯥꯎ ꯗ꯭ꯔꯦꯁ ꯑꯇꯣꯞꯄ ꯁꯦꯠꯂꯒ ꯆꯠꯁꯤ ꯑꯣꯏꯅ
ꯎꯝ ꯎꯝ ꯑꯗꯨꯁꯨ ꯌꯥꯏꯌꯦ ꯅꯠꯇꯦ ꯀꯗꯥꯏꯅꯣ ꯗꯦ ꯎꯝ ꯇ꯭ꯋꯦꯟꯇꯤ ꯁꯕꯦꯟꯗꯗꯤ ꯂꯣꯏꯔꯝꯈꯤꯒꯗ ꯂꯣꯏꯔꯝꯒꯗ꯭ꯔꯥ
ꯇ꯭ꯋꯦꯟꯇꯤ ꯁꯚꯦꯟꯗ ꯈꯪꯗꯦ ꯅꯨꯃꯤꯠ ꯀꯌꯥꯅꯤ ꯇꯧꯕꯅꯣ ꯀꯥꯎꯊꯣꯛꯈ꯭ꯔꯦ ꯈꯪꯗꯤꯌꯦ ꯑꯩ ꯀꯥꯎꯊꯣꯛꯈ꯭ꯔꯦ
ꯍꯥꯏꯗꯤ ꯇ꯭ꯋꯦꯟꯇꯤ ꯁꯕꯦꯟꯗ ꯑꯩꯈꯣꯏ ꯂꯣꯏꯔꯦꯕꯀꯣ
ꯎꯝ ꯇ꯭ꯋꯦꯟꯇꯤ ꯁꯚꯦꯟ ꯈꯛꯇ ꯊꯣꯛꯑꯒ ꯂꯣꯏꯔꯕ꯭ꯔꯣ ꯗꯦꯠ ꯗꯦꯠ ꯁꯤꯛꯁꯇꯤꯟꯗ ꯑꯃ ꯂꯩꯔꯝꯃꯦ ꯍꯥꯏꯔꯦ ꯑꯗꯨ ꯌꯩꯊꯣꯛꯈ꯭ꯔꯦ ꯗꯦꯠ ꯁꯚꯦꯟꯇꯤꯟ ꯇꯥꯔꯦ ꯑꯗꯨ ꯃꯊꯪ ꯀꯩ ꯂꯩꯒꯦ
ꯁꯚꯦꯟꯇꯤꯟ ꯇ꯭ꯋꯦꯟꯇꯤ ꯇ꯭ꯋꯦꯟꯇꯤ ꯊ꯭ꯔꯤꯅ ꯇ꯭ꯋꯦꯟꯇꯤ ꯁꯚꯦꯟ ꯂꯩꯌꯦꯕꯀꯣ ꯍꯥꯏꯗꯤ ꯑꯩꯈꯣꯏꯒꯤꯁꯦ ꯑꯥ ꯁꯠ ꯑꯥ ꯁꯤꯛꯁꯇꯤꯟꯗꯣ ꯌꯩꯊꯣꯛꯈ꯭ꯔꯕꯅꯤꯅ ꯍꯧꯖꯤꯛ ꯃꯟꯗꯦꯒꯤ ꯊꯣꯛꯄꯖꯦ ꯑꯣꯐꯁꯦ ꯑꯅꯤꯈꯛꯇ ꯉꯥꯏꯌꯦꯅꯀꯣ ꯑꯗꯨꯗ ꯑꯃꯨꯛ ꯆꯠꯊꯣꯛꯈ꯭ꯔꯗꯤ ꯄꯥꯕ ꯃꯇꯝ ꯁꯪꯗꯦꯅ
ꯎꯝ
ꯑꯗꯨꯒꯤꯅꯤꯗ ꯑꯗꯨꯒ ꯍꯧꯖꯤꯛ ꯃꯊꯪꯗ ꯎꯝ ꯀꯔꯤ ꯃꯟꯗꯦꯒ ꯊꯥꯔꯁꯗꯦꯁꯤꯗꯤ ꯁꯕꯦꯟ ꯇꯤꯒꯤꯅꯦꯕꯀꯣ ꯑꯗꯨ ꯁꯤꯗ ꯆꯠꯊꯣꯛꯄꯗꯤ ꯇꯜꯂꯦꯕ ꯑꯗꯨꯒꯤ ꯃꯟꯗꯦꯗꯅ ꯕꯥꯏꯕꯥꯁꯤꯗꯤ ꯈꯔ ꯑꯗꯨꯝ ꯌꯥꯏꯅ ꯑꯥ ꯀꯗꯥꯏ
ꯃꯌꯥꯝ ꯌꯥꯅꯤꯁꯦ ꯁꯤꯒ ꯇꯧꯁꯦ ꯅꯣꯏ ꯑꯦꯛꯖꯥꯝ ꯈꯔ ꯀꯣꯝꯕ ꯅꯨꯃꯤꯠ ꯑꯝꯗ
ꯎꯝ ꯑꯗꯨ ꯑꯩꯅ ꯑꯥ ꯀꯗꯥꯏ ꯗꯦꯠ ꯇ꯭ꯋꯦꯟꯇꯤ ꯇ꯭ꯋꯦꯟꯇꯤ ꯊ꯭ꯔꯤꯒ ꯇ꯭ꯋꯦꯟꯇꯤ ꯁꯚꯦꯟꯒꯤ ꯃꯅꯨꯡꯗꯣ ꯕꯥꯏꯕꯥ ꯊꯣꯛꯑꯝꯗꯥꯏꯒꯤ ꯃꯅꯨꯡꯗ ꯗꯨꯗ ꯆꯠ ꯌꯥꯅꯤꯌꯦ
ꯍꯣꯏ ꯍꯣꯏ ꯆꯠꯂꯁꯤ ꯑꯗꯥꯏꯗ
ꯑꯔꯋꯥꯟꯗꯨꯅ ꯈꯔ ꯀꯣꯝꯃꯅꯤ ꯅꯠꯇ꯭ꯔꯥ ꯅꯠꯇ꯭ꯔꯗꯤ ꯇꯦꯟꯁꯟꯗ ꯆꯠꯄꯗꯨ
ꯁꯣꯝꯅꯥꯀꯟꯒꯤ ꯑꯩꯈꯣꯏꯒꯤ ꯔꯨꯝ ꯊꯪꯅꯕꯤꯗꯨꯗꯤ ꯌꯥꯎꯒꯗ꯭ꯔꯣ
ꯌꯥꯎꯔꯣꯏ ꯑꯩꯈꯣꯏ ꯑꯍꯨꯝꯅꯦ ꯑꯍꯨꯝ ꯈꯠ
ꯑꯩꯈꯣꯏ ꯃꯉꯥ ꯆꯠꯄꯗꯤ ꯌꯥꯗ꯭ꯔꯣ
ꯑꯩꯈꯣꯏ ꯑꯍꯨꯝ ꯆꯠꯀꯅꯤ ꯑꯗꯨꯒ ꯑꯩꯒꯤ ꯑꯉꯧꯕꯤꯗꯣ
ꯎꯝ
ꯑꯗꯨ ꯌꯥꯎꯒꯅꯤ
ꯑꯉꯧꯕꯤꯗꯣ
ꯎꯝ ꯑꯩꯒꯤ ꯑꯉꯧꯕꯤꯗꯨ ꯌꯥꯎꯒꯅꯤ
ꯑꯇꯩꯗꯤ
ꯑꯇꯩꯗꯤ ꯌꯥꯔꯦ ꯃꯤ ꯌꯥꯝꯕ ꯋꯥꯏ ꯆꯤꯟꯗ꯭ꯔꯣ
ꯑꯈꯣꯏ ꯔꯨꯝ ꯊꯪꯅꯕꯤ ꯔꯨꯝ ꯊꯪꯅꯕꯤ ꯑꯅꯤꯗꯣ ꯌꯥꯎꯍꯟꯅꯤꯡꯉꯤꯅꯦ ꯑꯩꯗꯤ
ꯃꯤ ꯃꯤ ꯑꯦ ꯃꯤ ꯌꯥꯝꯃꯗꯤ ꯆꯥꯔꯣꯏꯅꯦ
ꯑꯗꯨꯝ ꯄꯩꯁꯥ ꯄꯨꯊꯣꯛꯅꯕ ꯌꯥꯅꯤꯅꯦ
ꯑꯗꯨꯁꯨ ꯌꯥꯏꯑꯦꯅꯦ ꯌꯥꯏꯌꯦ ꯌꯥꯏꯌꯦ ꯑꯗꯣ ꯑꯃꯗꯨꯗꯤ ꯅꯥꯕꯒꯤ ꯌꯨꯝ ꯍꯟꯈꯤꯕꯅꯦ ꯅꯥꯕꯒꯤ ꯌꯨꯝ ꯆꯠꯈ꯭ꯔꯦ ꯍꯜꯂꯛꯇ꯭ꯔꯤꯌꯦ ꯍꯧꯖꯤꯛꯁꯨ ꯎꯝ ꯑꯃꯈꯠꯇ ꯂꯩꯍꯧꯋꯦ ꯈꯪꯗꯦ ꯑꯩꯈꯣꯏ ꯐꯥꯔꯁꯇ ꯑꯩꯈꯣꯏ ꯑꯩꯈꯣꯏ ꯑꯗꯨꯝ ꯆꯠꯂꯒ ꯃꯊꯪꯗ ꯑꯣꯏꯅ ꯌꯥꯎꯍꯟꯕꯗ ꯀꯩ ꯀꯥꯏ
ꯑꯗꯨꯁꯨ ꯌꯥꯏꯌꯦ ꯌꯥꯎꯍꯜꯂꯁꯦ ꯌꯥꯎꯍꯟꯗ꯭ꯔꯁꯨ ꯌꯥꯏꯑ ꯆꯞ ꯃꯥꯟꯅꯩꯌꯦ ꯑꯗꯨꯒꯤꯗꯤ ꯈꯥꯟꯗꯤꯌꯦ
ꯌꯥꯏ ꯌꯥꯏ ꯈꯪꯗꯦ ꯅꯕꯥꯅꯤ ꯉꯥꯡꯅꯧꯑꯣ ꯑꯗꯣ ꯑꯌꯥ ꯑꯌꯥꯕꯅꯦ ꯑꯩꯗꯤ ꯏꯌꯥꯗ ꯌꯥꯏ ꯑꯩꯗꯤ ꯀꯗꯥꯏ ꯍꯧꯖꯤꯛ ꯑꯩꯅ ꯊꯤꯕꯣꯡ ꯆꯥꯔꯅꯤ ꯊꯤꯕꯣꯡꯁꯦ ꯈꯔ ꯆꯥꯕꯤꯔꯅꯤ ꯑꯩꯅ
ꯅꯥꯡ ꯊꯤꯕꯣꯡ ꯌꯥꯝꯅꯖꯥꯏ